ꯑꯣ ꯐꯔꯦ ꯐꯔꯦ ꯇꯥꯔꯗꯤ
ꯁꯥ ꯕꯩ
ꯑꯗꯨ ꯅꯪꯗꯤ ꯅꯨꯄꯥꯗ ꯅꯪꯅ ꯑꯥ ꯅꯪꯒꯤ ꯃꯈꯥꯗ ꯊꯝꯒꯗꯧꯕ ꯃꯤꯔ ꯅꯨꯄꯤꯔꯣ
ꯑꯁ ꯅꯠꯇꯦꯗ ꯑꯩꯗꯤ ꯑꯩꯗꯤ ꯑꯁ ꯑꯗꯨꯨꯒꯨꯝꯕ ꯅꯨꯄꯥꯗꯣ ꯑ ꯅꯨꯄꯤꯗꯨ ꯅꯠꯇꯦꯍꯦ
ꯑꯩꯅ ꯑꯩꯅ ꯍꯥꯢꯕꯗꯤ ꯅꯨꯄꯤ ꯈꯔ ꯂꯩ ꯅꯨꯄꯥ ꯈꯔ ꯂꯩ ꯍꯥꯢꯕꯅꯤꯗ
ꯎꯝ
ꯑꯩꯗꯤ ꯅꯨ ꯅꯨꯄꯥꯁꯦ
ꯎꯝ
ꯌꯥꯝ ꯀꯩꯅꯣ ꯑꯥ ꯅꯨꯄꯥꯒꯤ ꯃꯒꯨꯟ ꯆꯦꯟꯕ ꯍꯥꯢꯒꯗ꯭ꯔꯥ
ꯎꯝ
ꯅꯨꯄꯥ ꯊꯣꯛꯅ ꯇꯧꯕꯗꯣ ꯅꯨꯄꯥ ꯊꯣꯛꯅ ꯂꯩꯗꯅ ꯅꯨꯄꯤꯒꯤ ꯃꯈꯥꯗ ꯂꯩꯇꯕ ꯍꯥꯢꯗꯤ ꯅꯨꯄꯤꯅ ꯍꯥꯢꯕ ꯌꯥꯗꯕ ꯍꯥꯢꯕ ꯅꯠꯇꯦꯀꯣ ꯅꯨꯄꯤꯅ ꯍꯥꯢꯕ ꯌꯥꯔꯒꯁꯨ ꯅꯨꯄꯤ ꯅꯨꯄꯥ ꯍꯥꯏꯁꯤꯗꯤ ꯅꯨꯄꯥꯒꯤ ꯃꯒꯨꯟ ꯈꯔ ꯂꯩꯒꯗꯕꯅꯦꯕ
ꯎꯝ ꯃꯥꯒꯤ ꯏꯖꯠ ꯍꯥꯏꯕꯗꯣ ꯀꯣ ꯅꯨꯄꯥꯒꯤ ꯅꯨꯄꯥꯒꯤ ꯏꯖꯠ ꯉꯥꯛꯂꯒ ꯂꯩꯕ ꯅꯨꯄꯥꯗꯣ
ꯍꯣꯏ
ꯃꯥꯒꯤ ꯅꯨꯄꯤ
ꯃꯥꯅ ꯉꯥꯡꯊꯣꯔꯛꯄ ꯑꯥ ꯉꯥꯡꯊꯣꯛꯈꯤꯕ ꯋꯥ ꯂꯦꯞꯄ ꯍꯥꯏꯒꯗ꯭ꯔꯥ ꯋꯥꯁꯛ ꯉꯥꯛ ꯄꯥ ꯍꯥꯏꯒꯗ꯭ꯔ ꯑꯗꯨꯝꯕ ꯅꯨꯄꯥꯗꯨ ꯍꯥꯏꯕꯅꯤꯗ
ꯎꯝ ꯎꯝ ꯍꯣꯏ ꯅꯨꯄꯥꯁꯤꯡꯁꯨ ꯑꯗꯨ ꯇꯝꯒꯗꯧꯕꯅꯦ ꯃꯥꯅ ꯍꯥꯏ ꯍꯥꯏꯕ ꯋꯥꯗꯣ ꯉꯥꯛꯄ ꯑꯗꯨꯅ ꯅꯨꯄꯥꯒꯤ ꯒꯨꯟ ꯆꯦꯟꯕ ꯆꯦꯟꯅꯤꯡꯉꯥꯏ ꯉꯥꯛꯀꯇꯧꯕꯅꯦ ꯗ꯭ꯔꯥꯏꯕ ꯑꯗꯨꯝ ꯇꯝꯒꯗꯕꯅꯦ ꯍꯥꯏꯕ
ꯅꯨꯄꯤ ꯍꯥꯏ ꯁꯤꯗꯤ ꯅꯨꯄꯤ ꯍꯥꯏꯁꯤꯗꯤ ꯅꯨꯄꯥꯕꯨ ꯉꯝꯃꯒ ꯊꯝꯕꯗꯣ ꯊꯝꯃꯣꯏꯗꯕꯅꯦꯕ
ꯎꯝ ꯍꯨꯝ
ꯅꯨꯄꯤ ꯍꯥꯏꯁꯤꯁꯨ ꯅꯨꯄꯤꯒꯤ ꯃꯒꯨꯟ ꯉꯥꯛꯀꯗꯕꯅꯦꯕ
ꯍꯣꯏꯅꯦ ꯍꯣꯏ ꯆꯨꯝꯃꯦ ꯍꯥꯏꯕꯗꯤ ꯃꯤꯁꯦ ꯑꯗꯨꯝ ꯑꯈꯣꯏ ꯏꯁꯥ ꯏꯁꯥꯅ ꯑꯩꯈꯣꯏ ꯏꯊꯧꯗꯣ ꯑꯩꯈꯣꯏꯅ ꯇꯧꯒꯗꯧꯕꯗꯣ ꯈꯪꯅ ꯇꯧꯔꯗꯤ ꯗꯨꯝ ꯃꯤꯗꯤ ꯐꯥꯔꯛꯀꯅꯤꯗ ꯅꯨꯄꯤꯁꯨ ꯅꯨꯄꯥꯁꯨ ꯍꯥ ꯑꯥ ꯎꯝ ꯑꯩꯅ ꯁꯤ ꯇꯧꯒꯗꯕꯅꯦ ꯑꯩꯒꯤ ꯑꯩꯅ ꯇꯧꯐꯝ ꯊꯣꯛꯄ ꯁꯤꯅꯦ ꯍꯥꯏꯕꯗꯣ ꯈꯪꯉꯥꯗꯤ ꯑꯗꯨꯝ ꯃꯤꯗꯤ ꯐꯥꯒꯅꯦꯕꯀꯣ
ꯎꯝ
ꯑꯗꯨꯅ ꯑꯩꯈꯣꯏꯁꯨ ꯅꯪꯁꯨ ꯑꯩꯁꯨ ꯑꯗꯨꯒꯨꯝꯕꯗꯣ ꯇꯝꯁꯦ ꯃꯌꯥꯝ
ꯍꯣꯏ ꯍꯣꯏ
ꯇꯝꯃꯤꯟꯅꯁꯦ
ꯎꯝ ꯅꯪꯗꯤ ꯅꯨꯄꯤꯗꯥꯥ ꯀꯔꯝꯕ ꯀꯔꯝ ꯔꯝꯕ ꯃꯒꯨꯟ ꯆꯦꯟꯕ ꯄꯥꯝꯒꯦ ꯅꯨꯄꯤ
ꯎꯝ ꯅꯨꯄꯤꯗꯀꯣ
ꯎꯝ
ꯅꯨꯄꯤꯗ ꯍꯥꯏꯔꯗꯤ ꯑꯗꯨꯝ ꯍꯥ ꯒ꯭ꯌꯥꯟ ꯈꯔ ꯇꯥꯕ ꯄꯥꯝꯃꯦ ꯍꯥꯏꯗꯤ ꯎꯝ ꯎꯝ ꯑꯍꯟ ꯑꯍꯟꯁꯤꯡꯕꯨ ꯔꯦꯁꯄꯦꯛ
ꯏꯖꯠ ꯂꯩꯅ ꯑꯥ
ꯑꯝ ꯏꯖꯠ ꯂꯩꯅ ꯔꯦꯁꯄꯦꯛ ꯂꯩꯅ ꯇꯧꯕꯤꯕ ꯑꯗꯨꯒ ꯑꯗꯨ ꯐꯤꯔꯣꯟ ꯐꯖꯅ ꯁꯦꯠꯄ ꯍꯩꯕꯗꯣ ꯃꯤ ꯎꯕ ꯀꯥꯟꯗ ꯃꯥ ꯃꯒꯨꯟ ꯂꯩꯅ ꯑꯉꯥꯡꯁꯨ ꯑꯍꯟꯁꯨ ꯌꯦꯡꯉꯀꯥꯟꯗ ꯑꯦ ꯁꯤ ꯅꯨꯄꯤꯗꯤ ꯐꯤꯔꯣꯟ ꯁꯦꯠꯄ ꯌꯥꯝ ꯍꯩꯌꯦ ꯌꯥꯝ ꯃꯔꯥꯝ ꯃꯣꯛꯑꯦ ꯍꯥꯏꯕꯗꯣ ꯐꯤꯔꯣꯟ ꯁꯦꯠꯄ ꯍꯩꯕ ꯑꯗꯨꯟ ꯑꯍꯟꯁꯤꯡꯕꯨ ꯔꯦꯁꯄꯦꯛ ꯇꯧꯕ ꯍꯩꯕ ꯑꯗꯨꯅ ꯑꯥ ꯏꯪ ꯇꯞꯅ ꯂꯩꯕꯗꯣ
ꯎꯝ
ꯃꯥꯒꯤ ꯅꯨꯄꯥꯅ ꯆꯩꯔꯛꯑꯔꯖꯨ ꯅꯨꯄꯥ ꯂꯥꯛꯂꯁꯨ ꯑꯗꯨꯝ ꯈꯪꯕ ꯈꯔ ꯎꯝ ꯉꯝꯃꯤꯗꯣ
ꯎꯝ ꯎꯝ
ꯑꯗꯨꯅ ꯒ꯭ꯌꯦꯟ ꯈꯔ ꯇꯥꯕ
ꯑꯈꯥꯡ ꯀꯟꯕꯤ ꯅꯨꯄꯤ ꯍꯥꯏꯇꯥꯔꯦꯅꯦ
ꯎꯝ ꯑꯗꯣ ꯑꯗꯨ ꯃꯥꯒꯤ ꯃꯊꯧ ꯅꯨꯄꯤꯒꯤ ꯑꯩꯅ ꯏꯕꯥꯅꯤ ꯍꯧꯖꯤꯛ ꯋꯥꯔꯤ ꯁꯥꯕꯗꯣ ꯑꯗꯨꯝ ꯅꯨꯄꯤꯒꯤ ꯒꯨꯟ ꯑꯁꯦꯡꯕ ꯆꯦꯟꯕꯗꯣ ꯑꯗꯨꯝ ꯄꯥꯝꯃꯦ ꯀꯌꯥꯝ ꯂꯥꯏꯔꯤꯛ ꯌꯥꯝ ꯍꯩꯇ꯭ꯔꯁꯨ ꯑꯗꯨꯝ ꯃꯥ ꯇꯧꯐꯝ ꯊꯣꯛꯄ ꯑꯗꯨꯝ ꯇꯧꯕ ꯍꯩꯕ ꯃꯤꯗꯣ ꯑꯗꯨꯝ ꯄꯥꯝꯃꯤꯗ ꯑꯩꯗꯤ
ꯎꯝ
ꯅꯠꯇꯕꯤꯗ ꯃꯥꯏ ꯂꯥꯏꯐ ꯃꯥꯏ ꯔꯨꯜ ꯍꯥꯏꯕ ꯅꯨ ꯄꯤꯗꯤ ꯑꯩ ꯄꯥꯝꯗ꯭ꯔꯦ
ꯑꯗꯨꯒꯨꯝꯕ ꯅꯨꯄꯤ ꯌꯥꯝꯃꯕꯅꯤ ꯍꯧꯖꯤꯛ ꯃꯇꯝꯁꯤꯗꯤ ꯑ ꯑꯗꯨꯨꯒꯨꯝꯕꯤ ꯅꯨꯄꯤ ꯉꯥꯛꯇꯅꯦ
ꯑꯗꯣ ꯍꯧꯖꯤꯛꯇꯣ ꯂꯣꯟ ꯑꯇꯣꯞꯄꯁꯨ ꯍꯥꯏꯕꯤꯈ꯭ꯔꯦꯅꯦ ꯁꯥꯎ ꯌꯥꯗ
ꯍꯥꯍꯥ
ꯋꯥꯔꯧ ꯋꯥꯔꯧꯅꯒꯨꯝꯁꯤ
ꯑꯗꯨ ꯑꯩ ꯑꯗꯨꯝ ꯃꯤ ꯈꯔ ꯂꯩꯕꯀꯣ ꯑꯗꯨ ꯒ꯭ꯌꯥꯟ ꯇꯥꯗꯕꯤ ꯑꯗꯨ ꯄꯪꯍꯥꯏ ꯍꯥꯏꯔꯒ ꯃꯣꯏꯅ ꯇꯧ ꯇꯧꯅꯤꯡ ꯇꯧꯅꯤꯡꯕꯗ ꯇꯧꯕ ꯑꯗꯨ ꯈꯔ ꯈꯟꯊꯕꯁꯨ ꯂꯩꯔꯗꯤ ꯐꯗꯧꯝꯅꯤ
ꯎꯝ ꯂꯩꯕꯅꯦ ꯍꯣꯏ
ꯑꯩꯅ ꯁꯦꯠꯅꯤꯡꯕꯗ ꯁꯦꯠꯅꯤ
ꯄꯨꯔꯤꯒꯦ
ꯑꯩ ꯊꯕꯛ ꯑꯝꯇ ꯇꯧꯗ꯭ꯔꯦꯗ ꯍꯟꯗꯛꯇꯤ ꯊꯕꯛ ꯇꯧꯗ꯭ꯔꯤꯕ
ꯑꯣ
ꯍꯧꯖꯤꯛꯀꯥꯟꯗꯤ ꯊꯕꯛ ꯂꯦꯞꯈ꯭ꯔꯦ ꯄꯣꯊꯥꯔꯤꯌꯦ ꯑꯩ
ꯎꯝ
ꯅꯪꯗꯤ
ꯑꯩꯁꯨ ꯇꯧꯗꯦꯗ
ꯑꯣ ꯀꯔꯤ ꯀꯔꯤ ꯍꯣꯠꯅꯔꯤꯒꯦ ꯑꯗꯨꯗꯤ ꯊꯕꯛ ꯅꯠꯇꯕ
ꯊꯕꯛ ꯀꯩ ꯀꯩ ꯀꯔꯤꯁꯨ ꯍꯣꯠꯅꯗ꯭ꯔꯤꯗ ꯍꯣꯠꯅꯗꯦꯗ ꯍꯥꯏꯕ
ꯑꯣ ꯌꯨꯝꯗ ꯂꯩꯕ꯭ꯔꯣ ꯅꯠꯇ꯭ꯔꯒ
ꯌꯨꯝꯗ ꯂꯩ ꯍꯣꯏ ꯌꯨꯝꯗ ꯑꯗꯨꯝ ꯂꯩꯔꯦ ꯀꯩꯁꯨ ꯎꯝ ꯍꯣꯏ
ꯑꯣ
ꯌꯨꯝꯒꯤ ꯊꯕꯛ ꯏꯟꯈꯥꯡ ꯈꯔ ꯃꯇꯦꯡ ꯄꯥꯡꯉꯒ ꯌꯨꯝꯗ ꯂꯩꯔꯤ
ꯑꯣ ꯌꯥꯝ ꯐꯩꯌꯦꯅꯦ ꯑꯗꯨꯅꯕꯨ ꯐꯔꯦꯗꯥ
ꯈꯪꯗꯦꯗ ꯌꯨꯝꯗ ꯂꯩꯕꯅꯕꯨ ꯐꯕ꯭ꯔ ꯐꯠꯇꯕ꯭ꯔ ꯍ
ꯎꯝ ꯑꯗꯨꯝ ꯏꯃꯥ ꯏꯄꯥꯕꯨ ꯃꯇꯦꯡ ꯄꯥꯡꯕꯤꯔꯒ ꯅꯪꯅ ꯇꯧꯐꯝ ꯅꯪꯅ ꯇꯧꯕ ꯊꯕꯛꯇꯣ ꯐꯖꯅ ꯇꯧꯔꯒ ꯑꯗꯨꯝ ꯃꯇꯥꯡ ꯆꯥꯔꯦ ꯍꯥꯏꯕ ꯀꯥꯟꯗ ꯑꯗꯨꯝ ꯌꯨꯝ ꯄꯥꯟꯊꯣꯛꯂ ꯌꯨꯝ ꯄꯥꯟꯊꯣꯛꯎꯗꯩ ꯐꯖꯕꯅꯦ
ꯎꯝ ꯑꯗꯨꯅ ꯅꯨꯄꯤꯈꯣꯏꯗꯤ ꯀꯩꯁꯨ ꯅꯨꯄꯥꯒꯨꯝꯅ ꯀꯔꯤ ꯍꯥꯏꯁꯤꯔꯥ
ꯃꯃꯥ ꯃꯄꯥ ꯃꯃꯥꯗ ꯑ ꯌꯦꯡꯁꯤꯡꯒꯗꯧꯕꯁꯨ ꯅꯠꯇꯦꯕ
ꯍꯣꯏ
ꯁꯦꯡꯅ ꯍꯥꯏꯔꯗꯤ
ꯎꯝ ꯅꯨꯄꯤꯗꯤ ꯃꯥꯒꯤ ꯊꯣꯛꯄ ꯑꯗꯨꯝ ꯆꯠꯈꯅꯤꯕ
ꯎꯝ ꯑꯗꯨꯅꯥ ꯃꯥ ꯅꯪꯒꯤ ꯅꯨꯄꯥ ꯑꯗꯨꯝ ꯅꯉꯣꯟꯗ ꯅꯨꯡꯁꯤꯕꯤꯕ ꯂꯩꯔꯗꯤ ꯑꯗꯨꯝ ꯀꯣꯛ ꯌꯨꯝ ꯄꯟꯊꯣꯛꯑꯗꯤ ꯅꯪꯗꯤ ꯑꯗꯨꯝ ꯁꯦꯜ ꯑꯣꯏꯈ꯭ꯔꯦꯕ ꯅꯠꯇ꯭ꯔꯣ
ꯍꯣꯏ ꯆꯨꯝꯃꯦ
ꯑꯗꯨꯅ ꯗꯨꯝ ꯅꯨꯄꯤꯈꯣꯏꯗꯤ ꯌꯨꯝꯗ ꯐꯖꯅ ꯂꯩꯔꯒ ꯏꯃꯥ ꯏꯄꯥꯕꯨ ꯃꯇꯦꯡ ꯄꯥꯡꯕꯤ ꯐꯅ ꯐꯩ ꯑꯗꯨ ꯅꯪꯒꯤ ꯑꯦꯝ ꯎꯝ ꯅꯣꯏꯒꯤ ꯇꯝꯕ ꯑꯃ ꯂꯩꯔꯗꯤ ꯈꯪꯗꯦ ꯗꯨꯕꯨ ꯑꯗꯨꯝ ꯊꯕꯛꯁꯨ ꯇꯧꯗ꯭ꯔꯦ ꯍꯥꯏꯔꯗꯤ ꯗꯨꯝ ꯂꯩꯕꯅ ꯐꯩꯗ ꯂꯥꯏꯔꯤꯛ ꯇꯝꯕ ꯅꯔꯁꯀꯨꯝꯕ ꯗꯣꯛꯇꯔꯒꯨꯝꯕ ꯏꯟꯖꯤꯅꯤꯌꯥꯔꯒꯨꯝꯕ ꯇꯧꯅꯤꯡꯂꯗꯤ ꯈꯪꯗꯦ ꯗꯨꯕꯨ ꯑꯗꯨ ꯅꯠꯇ꯭ꯔꯗꯤ ꯌꯨꯝꯗ ꯂꯩꯕꯗꯣ ꯌꯥꯝ ꯐꯩ
ꯎꯝ ꯑꯗꯨꯕꯨ ꯅꯪꯗꯤ
ꯎꯝ ꯍꯥꯏꯔꯣ
ꯅꯪ ꯍꯥꯟꯅ ꯍꯥꯏꯔꯣ
ꯍꯥꯏꯔꯛꯑꯣ ꯎꯝ ꯑꯩ
ꯅꯪꯗꯤ ꯀꯌꯥꯝ ꯀꯥ ꯀꯌꯥꯝ ꯋꯥꯠꯂꯤꯒꯦꯕ ꯅꯌꯨꯝ ꯄꯥꯟꯒꯗꯕ
ꯑꯩ ꯈꯪꯗꯦꯅꯦ ꯆꯍꯤꯕꯨꯗꯤ ꯌꯥꯝ ꯂꯩ ꯇ꯭ꯔꯦ ꯑꯗꯨ
ꯐꯤꯕꯝꯁꯤꯅꯗꯤ ꯍꯣꯏꯅꯦ ꯋꯥꯠꯂꯤꯗ ꯐꯤꯕꯝꯁꯤꯅꯗꯤ ꯌꯥꯗꯦꯕ ꯌꯨꯝ ꯑꯗꯨ ꯑꯗꯨꯗꯤ ꯑꯗꯨꯝ ꯑꯗꯨꯝꯇ ꯍꯥꯏꯇꯥꯔꯦ ꯑꯗꯨꯕꯨ
ꯆꯍꯤꯗꯤ ꯄꯥꯟꯕ ꯌꯥꯕ ꯃꯇꯝ ꯌꯧꯔꯦꯕ
ꯎꯝ ꯑꯗꯨ ꯍꯥꯟꯅ ꯐꯤꯕꯝꯅ ꯌꯥꯗꯕ
ꯎꯝ ꯐꯤꯕꯝ ꯈꯔ ꯇꯥꯍꯟꯈꯤꯒꯦ ꯍꯥꯏꯕꯅꯤꯕꯥ
ꯎꯝ ꯇꯥꯍꯟꯈꯤꯒꯦ ꯍꯣꯏ ꯍꯥꯏꯕꯗꯤ ꯅꯨꯄꯥꯗꯤ ꯔꯦꯁꯄꯣꯟꯁꯤꯕꯤꯂꯤꯇꯤ ꯋꯥꯡꯉꯤꯅ
ꯎꯝ
ꯑꯗꯨꯅ ꯅꯨꯄꯤꯗꯍꯨ ꯌꯨꯝ ꯄꯥꯟꯕꯁꯨ ꯄꯪꯄꯥꯟ ꯄꯥꯟꯕ ꯌꯥꯗꯦꯕ ꯃꯇꯝ ꯈꯔ ꯎꯝ ꯈꯪꯗꯦꯗ ꯑꯣꯏꯗꯧꯕꯁꯨ ꯃꯥꯟꯗ꯭ꯔꯦꯗ ꯑ
ꯅꯨꯄꯥꯅꯕꯨ ꯀꯩꯒꯤ ꯑꯣꯏꯔꯣꯏꯗꯣꯏꯅꯣ ꯅꯨꯄꯥꯅ ꯊꯤꯒꯦ ꯍꯥꯏꯔꯗꯤ ꯅꯨꯄꯤꯒꯤꯗꯤ ꯑꯁ ꯌꯥꯝ ꯂꯥꯏꯕꯅꯤꯗ
ꯎꯝ ꯈꯪꯗꯦꯅꯦ ꯅꯍꯥꯟꯈꯩꯗꯦ ꯌꯥꯝꯅꯁꯨ ꯈꯟꯖꯤꯜꯂꯨꯗꯦ ꯑꯗꯨꯕꯨ ꯈꯪꯗ꯭ꯔꯦꯅꯦ ꯈꯔ ꯆꯍꯤ ꯌꯥꯝꯈꯠꯂꯛꯄꯒꯤꯔ ꯈꯪꯗꯦ ꯋꯥꯈꯜꯁꯦ ꯖꯖꯥꯠ ꯈꯟꯕ ꯍꯧꯔꯦ
ꯊꯤꯕ ꯌꯥꯔꯗꯤ ꯊꯤꯕ ꯍꯧꯔꯣꯍꯦ ꯃꯇꯝ ꯃꯥꯡꯅꯅꯕꯅꯤ ꯉꯥꯏꯔ ꯂꯩꯔꯒ
ꯑꯁ ꯈꯪꯗ꯭ꯔꯦꯅꯦ
ꯐꯤ ꯏꯅꯣꯏ ꯏꯃꯨꯡꯅꯒ ꯊꯤꯔꯣꯒ ꯍꯥꯏꯗ꯭ꯔꯣ
ꯍꯥꯏꯗ꯭ꯔꯦꯗ ꯍꯥꯏꯗꯦꯗ ꯑꯗꯨꯕꯨꯗꯤ ꯑꯗꯣ ꯅꯨ ꯄꯤ ꯀꯣꯏꯕꯁꯦ ꯍꯟꯗꯛꯁꯤꯗꯤ ꯄꯨꯡꯀꯣꯏ ꯀꯣꯏꯗꯁꯨ ꯌꯥꯗꯕꯒꯨꯝ ꯇꯧꯋꯤꯅꯦ ꯑꯩꯅ ꯑꯗꯨꯝ ꯎꯔꯨꯕꯁꯦ ꯃꯤꯒꯤ ꯀꯩꯁꯨ ꯇꯧꯗ꯭ꯔꯒ ꯅꯨꯞ ꯅꯨꯄꯤꯗ ꯀꯣꯏꯕ ꯍꯥꯏꯕꯁꯦ ꯍꯧꯖꯤꯛ ꯂꯨꯍꯣꯡꯁꯦ ꯍꯥꯏꯕ꯭ꯔꯥ ꯅꯠꯇ꯭ꯔꯒ ꯃꯇꯝ ꯂꯦꯟꯕꯒꯤꯔ ꯑꯗꯨꯝ ꯈꯜꯂꯒ ꯀꯥꯟꯅꯁꯨ ꯀꯥꯟꯅꯗꯕꯒꯨꯝ ꯇꯧꯕ
ꯎꯝ ꯐꯖꯅ ꯍꯥꯏꯅꯔꯒ ꯍꯣꯡꯉꯨ ꯀꯩꯅꯣ
ꯑ ꯑꯗꯨꯅꯤꯅꯦ ꯅꯨꯄꯤꯕꯨ ꯄ꯭ꯔꯣꯄꯣꯁ ꯇꯧꯕꯖꯦ ꯃꯤ ꯅꯨꯄꯥꯖꯦ ꯃꯤ ꯑꯃ ꯑꯣꯏꯗ꯭ꯔꯗꯤ ꯃꯤ ꯑꯃ ꯑꯣꯏ ꯗꯁꯨ ꯐꯤꯕꯝꯗꯣ ꯔꯦꯗꯤ ꯂꯩꯔꯗꯤ ꯈꯣꯏꯕꯨꯁꯨ ꯅꯨꯡꯉꯥꯏꯕ ꯑꯗꯨ ꯑꯗꯨ ꯅꯠꯇꯕꯤꯗ ꯉꯥꯎꯁꯤꯟꯅꯕꯒꯨꯝꯅ ꯇꯧꯕꯗꯣ ꯍꯧꯖꯤꯛ ꯒ꯭ꯌꯥꯟ ꯇꯥꯔꯛꯄꯒꯤ ꯑꯍꯦ ꯈꯪꯗꯅꯦ ꯍꯧꯕꯁꯨ ꯍꯩꯇ꯭ꯔꯦꯅꯦ ꯍꯥꯏ ꯁ꯭ꯀꯨꯜ ꯀꯥꯕ ꯃꯇꯝꯗ ꯗꯤ ꯅꯨꯄꯤꯗꯤ ꯗꯨꯝ ꯂꯛꯅꯩꯌꯦ ꯑ ꯑꯗꯨ